ꯀꯩꯗꯧꯔꯤꯅꯣ
ꯂꯤꯌꯦ
ꯂꯩꯌꯦ ꯊꯧꯒꯠꯈꯔꯣ ꯀꯔꯤꯔꯥ
ꯍꯧꯒꯠꯂꯣꯏꯗ
ꯅꯣꯏꯗꯤ ꯈꯨꯟ ꯆꯠꯇ꯭ꯔꯣ
ꯈꯨꯨꯟꯗꯅꯤꯅꯦ
ꯑꯁ ꯍꯜꯂꯛ ꯄꯗ ꯃꯣꯏ ꯍꯂꯛ
ꯑꯁ ꯍꯜꯂꯛꯑꯔꯣꯏꯅ ꯑꯩ ꯅꯨꯄꯤ ꯊꯤꯈ꯭ꯔꯦꯅ ꯑꯗꯨꯒꯤ
ꯅꯪ ꯈꯨꯟꯗꯨꯗ ꯀꯗꯥꯏꯗꯅꯦꯕ ꯀꯥꯎ ꯈꯄꯨꯝ ꯆꯦꯂꯂꯝꯗꯅꯤꯀꯣ ꯅꯠꯇꯦꯀꯣ
ꯀꯪꯕꯥꯏꯗ
ꯀꯪꯕ ꯅꯪꯉꯣ ꯄꯨꯔꯛ ꯑꯣ ꯑꯁ
ꯀꯪꯕꯥꯏꯗꯅꯦ
ꯃꯦꯡꯒꯣ ꯄꯨꯔꯛ ꯑꯣ
ꯃꯦꯡꯒꯣꯒꯥ ꯄꯥꯟꯗꯦꯗ
ꯑꯣꯏꯗꯤ ꯍꯨꯔꯥꯟꯅꯤꯉꯥꯏꯁꯨ ꯃꯐꯝ ꯂꯩꯇ꯭ꯔꯦ
ꯗꯤꯦꯝ ꯅ ꯆꯂꯨ ꯀꯩꯅꯅ
ꯑꯁꯄꯗꯤ ꯑꯃꯨꯛ ꯆꯃꯤꯗ꯭ꯔꯦꯗ
ꯀꯔꯤ ꯆꯪꯅꯤꯡꯗꯕ꯭ꯔꯅꯦ
ꯒꯨꯠꯅ ꯑꯗꯨꯝ ꯀꯥꯏꯔꯗꯦ ꯌꯦꯟꯗ꯭ꯔꯨꯝ ꯄꯨꯔꯛꯑꯣ ꯍꯥꯏ ꯌꯦꯟꯗ꯭ꯔꯨꯝ ꯄꯨꯔꯛꯑꯣ ꯍꯥꯏ ꯃꯉꯣꯟꯗ ꯂꯩꯔꯤꯅꯤ ꯎꯝ ꯎꯝ ꯑꯅꯤ ꯄꯨꯔꯛꯑꯣ ꯍꯥꯏ ꯀꯩꯗꯧꯔꯤꯅꯣ ꯅꯪꯗꯤ ꯇꯨꯝꯃꯦ ꯍꯥꯏꯔꯒ ꯆꯠꯄ ꯃꯀꯣꯟ ꯇꯥꯏꯅ
ꯆꯠꯇꯗ ꯂꯩꯔ ꯋꯥꯛꯅꯅꯦ
ꯑꯣ ꯑꯣ
ꯔꯣꯛ ꯐꯥꯃꯟꯕꯒꯤ ꯣ ꯁꯤ ꯁꯤꯖꯤꯅꯦꯕ ꯏꯗꯤ
ꯁꯥ
ꯅꯣꯏꯗꯨ ꯐꯥꯏꯚ ꯖꯤꯔꯣ
ꯐꯥꯏꯚ ꯖꯤꯅꯦ ꯀꯩꯅꯣ ꯁꯤꯛꯁꯇꯤ ꯑꯣꯏꯗꯧ ꯃꯥ
ꯍꯟꯗꯛꯇꯤ ꯁꯤꯛꯁ ꯖꯤ ꯆꯠꯅ ꯑꯗꯨꯕꯨ
ꯎ ꯅꯪ ꯅꯪꯒꯤꯦꯗꯤ ꯇꯨꯖꯔꯣ
ꯋꯥꯟ ꯖꯤ ꯅꯤ ꯋꯥꯟꯖꯤ
ꯁꯅ ꯍꯦ
ꯅꯪꯁꯨ ꯃꯦꯁꯤ ꯐꯦꯅꯣ ꯑꯃꯨꯛ
ꯗꯤ ꯑꯩ ꯅꯦꯃꯥꯅꯦ ꯀꯩꯅꯣ
ꯃꯦꯁꯤ ꯄ ꯏꯅꯤ ꯀꯟꯃꯅꯤ ꯍꯥꯏ
ꯔꯨꯅꯥꯗꯣ ꯐꯦꯟꯒ ꯃꯤ ꯁꯤ ꯐꯦꯟꯁꯦ ꯆꯞ ꯃꯥꯟꯅꯔꯦ ꯃꯤ ꯑꯃ ꯑꯃꯗ ꯍꯥꯏꯕ ꯌꯥꯗꯅ ꯦ ꯄꯤꯤꯁ ꯐꯨ ꯂꯥꯏꯐ ꯦ ꯑꯩꯈꯣꯏ ꯅꯦꯃꯥꯔꯒꯤ ꯐꯦꯟꯅꯤ ꯌꯥꯝ ꯄꯦꯁꯤꯂꯕꯁꯦ
ꯏꯃꯥꯅꯁꯨ ꯕꯣꯁꯅꯕ ꯐꯪꯗꯕ ꯃꯥꯜꯂꯦꯗ ꯍꯟꯗꯛ ꯋꯥꯔꯜ ꯀꯞꯁꯦ
ꯃꯥꯟ ꯖꯨꯔꯤ ꯆꯠꯂꯤꯅ ꯃꯊꯪꯗꯗꯤ ꯌꯥꯎ ꯈꯅꯤꯅ ꯅꯤꯃꯥꯔꯤ ꯌꯥꯎꯗ꯭ꯔꯁꯨ ꯑꯩꯈꯣꯏꯕꯤ ꯌꯥꯝ ꯆꯥꯎ ꯋꯥꯡ ꯆꯥꯎꯅ ꯂꯩꯁꯤꯗꯤ
ꯋꯥ ꯉꯤꯗ ꯅꯦꯝꯃꯅꯤꯗ
ꯑ ꯃꯥꯅꯦ ꯑꯃꯁꯨ ꯃꯥꯁ ꯀ꯭ꯌꯎꯔꯤ ꯍꯥꯏꯅ ꯀꯥꯏꯩꯅꯅ ꯅꯦꯛꯁ ꯃꯦꯁ ꯆ ꯇꯔꯨꯅꯦ ꯑꯗꯣ ꯆꯪ ꯕꯤꯁꯤ ꯆꯛꯑꯅꯣ ꯃꯦꯟꯃꯥꯔ ꯆꯪꯈ꯭ꯔꯅꯤ ꯅꯣꯏ
ꯆꯪ ꯆꯪꯉ ꯁꯨꯨꯞ ꯆꯡ ꯆꯡꯉꯣꯏ꯫
ꯀꯅꯤꯃ ꯍꯥꯏ꯫ ꯆꯈ꯭ꯔꯦ ꯑꯦꯅꯥꯎꯟꯁ ꯇꯧꯈ꯭ꯔꯦ ꯅꯦꯛꯁꯇ ꯌꯥꯎꯔꯅꯤ ꯍꯥꯏꯅ꯫
ꯑꯗꯨ ꯑꯗꯨ ꯑꯣꯏꯔꯁꯨ꯫ ꯆꯪ ꯑꯣꯏ꯫
ꯆ꯫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
ꯆꯪꯒꯅꯤꯅ ꯈꯜꯂꯤꯔ꯫ ꯅꯪꯗꯤ ꯃꯤ꯫ ꯑꯇꯣꯞꯄꯗ ꯀꯣꯜ ꯇꯧꯗ꯭ꯔꯁꯨ ꯋꯥꯟꯒ ꯏꯕꯥꯅꯤꯗꯨ ꯑꯗꯨꯝꯗꯣ ꯑꯃꯨꯛꯈ ꯀꯣꯜ ꯇꯧꯕꯤ ꯌꯥꯔꯦ꯫
ꯇꯧꯁꯦ ꯇꯧꯁꯦ꯫
ꯌꯥꯝ ꯐꯩꯌꯦ ꯍꯣꯟꯗ ꯃꯔꯤ ꯑꯩꯉꯣꯟꯗ ꯃꯔꯤ ꯑꯣꯏꯔꯗꯤ꯫ ꯑꯁ ꯀꯔꯤ ꯅꯪ ꯅꯪꯒꯤ ꯅꯔꯥꯏꯕꯗꯣ ꯊꯝꯕꯥꯜ ꯁꯥꯠꯂꯦꯅ꯫
ꯁꯥꯠꯂꯦ ꯁꯥꯠꯂꯦ꯫ ꯊꯝꯕꯥ ꯃꯇꯝꯒ ꯑꯣꯏ꯫
꯫ ꯑꯗꯨꯅꯤ꯫ ꯊꯝꯕꯥꯜ ꯃꯇꯝ꯫ ꯑꯗꯨꯗ꯭ꯔꯗꯤ ꯀꯩ ꯅꯨꯃꯤꯠꯇꯨ ꯁꯠꯀꯦ ꯍꯥꯏꯔꯕ꯭ꯔꯣ ꯁꯥꯁ꯫ ꯅꯪ ꯅꯍꯥꯟ꯫ ꯈꯣꯟꯅ ꯄꯥꯏꯌꯣ ꯍꯥꯏꯕ ꯃꯇꯝꯗ ꯄꯥꯏꯒꯗꯕꯅꯤ ꯀꯔꯤ ꯉꯁꯤ ꯈꯛꯇ ꯄꯥꯏꯕ꯭ꯔꯥ꯫
ꯑꯦ ꯃꯥ ꯍꯥꯏꯗꯤꯅ꯫
ꯍ꯫ ꯍꯥꯏꯑꯌꯦ ꯍꯥꯏ ꯍꯥꯏꯒꯨꯝ꯫ ꯍꯟꯗꯛꯁꯨ ꯈꯞ ꯍꯥꯏꯕ꯭ꯔꯃ꯫
ꯉꯁꯤ ꯈ ꯍꯧꯖꯤꯛ ꯈꯛꯇꯅꯦ ꯍꯥꯏꯔꯕ꯫
ꯑꯁ꯫ ꯑꯗꯨꯗꯅ ꯃꯥꯅꯗꯤ ꯅꯍꯥꯟ꯫ ꯍꯜꯗꯔ꯫ ꯍꯥꯏꯌꯦ ꯍꯥꯏꯕꯒꯨꯝ ꯇꯥꯕꯒꯨꯝ ꯇꯧꯕ ꯑꯗꯨꯗꯤ꯫ ꯫ ꯅꯪꯗꯤ ꯃꯤꯇꯩ ꯂꯣꯜ ꯐꯖꯅꯥ ꯉꯥꯡꯕ ꯍꯩꯌꯦ꯫
ꯑꯇꯩꯅꯥ꫰
ꯑꯩꯈꯣꯏꯗꯤ ꯑꯩꯈꯣꯏꯗꯤ ꯄ꯭ꯔꯣꯗꯒꯤ ꯄ꯭ꯔꯣ ꯃꯦꯛꯁ ꯑꯣꯏꯒꯦ ꯇꯧꯔꯦ꯫
ꯏ ꯌꯁꯨ꯫ ꯑꯩꯉꯣꯟꯗꯒꯤ ꯍꯦꯟꯅ ꯍꯩꯁꯤꯗꯤ꯫
ꯑꯗꯨ ꯑꯣꯏꯔꯁꯨ ꯑꯦꯛꯁꯟꯗꯤ ꯅꯪꯒꯤꯅ ꯇꯥꯕ ꯅꯨꯡꯉꯥꯏꯅ ꯃꯤ
ꯇꯥꯕ ꯅꯨꯡꯉꯥꯏꯇꯦ ꯀꯣ
ꯅꯪꯒꯤ ꯃꯔꯨꯞꯗꯨꯁꯨ ꯍꯥꯏꯌꯣ ꯋꯤꯖꯝꯈꯣꯏ ꯌꯨ ꯉꯥꯎꯕ ꯈꯣꯏꯗꯨꯁꯨ ꯍꯥꯏꯌꯣ
ꯌꯥꯗꯦꯅꯦ ꯅꯍꯥꯟ ꯍꯥꯏꯒ꯭ꯔꯕꯅꯦ
ꯃꯣꯏꯗꯤ ꯄꯩꯁꯥ ꯄꯥꯏꯅꯤꯅꯀꯣ ꯃꯣꯏꯗꯤ ꯒꯜꯐ꯭ꯔꯦꯟ ꯂꯩꯅꯤꯅ ꯑꯗꯨꯝ ꯇꯧꯕꯤ ꯌꯥꯔꯝ ꯅꯦ
ꯍꯣꯏꯑꯕ ꯑꯈꯣꯏ ꯂꯩ ꯑꯩ ꯈꯣꯏ ꯂꯩꯇꯕꯁꯤꯡꯁꯤꯗꯤ
ꯍꯣꯏ ꯂꯩꯇꯕꯁꯤꯡꯕꯣ ꯌꯥꯝ ꯂꯥꯛꯑꯀꯥꯟꯁꯤꯗ ꯃꯣꯏ ꯂꯥꯏꯕꯁꯤꯡꯗꯤ ꯍꯪꯗꯦꯗ ꯀꯔꯤ ꯏꯟꯁꯥꯥꯡ ꯆꯥꯕ꯭ꯔꯥ
ꯆꯥꯛ ꯆꯗ꯭ꯔꯤꯌꯦ
ꯑꯣ ꯂꯣꯏ ꯁꯨꯀ꯭ꯔꯤ ꯏꯟꯁꯥꯡ ꯊꯣꯡꯕꯤꯕ꯭ꯔꯥ ꯅꯃꯥꯅ
ꯀꯩꯅꯣ ꯕꯤꯟꯁꯅꯦ ꯑꯂꯨꯅꯦ ꯀꯩꯀꯩꯅꯣ ꯃꯤꯛꯁ
ꯍꯟꯗꯛꯁꯦ ꯕꯤꯟꯁ ꯁꯤꯖꯟ ꯑꯣꯏꯕꯨꯗꯤꯀꯣ ꯕꯤꯟꯁ ꯉꯥꯛꯇ ꯆꯥꯔꯦꯕ꯫
ꯍꯥꯎꯇ꯭ꯔꯤꯗ꯫
ꯑꯩꯈꯣꯏꯁꯨ ꯕꯖꯥꯔ ꯑꯈꯣꯏ ꯑꯩꯈꯣꯏꯁꯨ ꯅꯨꯡꯇꯤ ꯕꯖꯥꯔ ꯑꯗꯨꯝ ꯆꯠꯂꯗꯤ ꯕꯤꯟꯁ ꯀꯥ ꯑꯗꯨꯝ ꯂꯧꯔꯒ ꯍꯜꯂꯛꯄꯅꯦ ꯍꯣꯡꯁꯨ ꯍꯣꯡꯉꯦꯕ ꯍꯣꯏ꯫ ꯍꯣꯏ ꯑꯗꯨꯅꯦ꯫ ꯍꯟꯗꯛ ꯏꯟꯁꯥꯡ ꯍꯣꯡꯈ꯭ꯔꯦ꯫ ꯑꯗꯨ ꯑꯣꯏꯔꯁꯨ
ꯍꯣꯡꯉꯁꯨꯀꯣ ꯍꯟꯗꯛꯇꯤ
ꯍꯣꯏ ꯑꯗꯨꯝ ꯄꯥꯠꯄꯒꯨꯝꯕ ꯄꯨꯝꯕꯒꯨꯝꯕꯗꯣ ꯌꯣꯜꯂꯦ ꯉꯔꯥꯡ ꯈꯣꯟꯕꯨ ꯇꯣꯃꯦꯇꯣ ꯇꯣꯃꯦꯇꯣ ꯂꯧꯔꯛꯑꯣ ꯍꯥꯏꯔꯒ ꯑꯁ ꯃꯅꯨꯡꯗꯣ ꯂꯣꯏꯅ ꯄꯠꯂꯦꯕ꯫
ꯑꯂꯨ ꯑꯃꯁꯨ ꯂꯣꯏ ꯑꯅꯧꯕꯒꯨꯝꯕ ꯌꯣꯟꯅꯔ
ꯍꯣꯏ ꯑꯂꯨ ꯎꯝ ꯑꯂꯨꯁꯨ ꯑꯅꯧꯕꯗꯤ ꯃꯃꯟ ꯇꯥꯡꯒꯦ ꯇꯧꯋꯦ꯫
ꯀꫭꯜ ꯏꯁꯇꯦꯁꯟ ꯑꯣꯏꯔꯦ ꯍꯧꯖꯤꯛꯇꯤ ꯍꯣꯂꯣ ꯁꯅꯥꯃ ꯍꯣꯏ ꯅꯪꯗꯤ ꯈꯨꯟꯗ ꯍꯟꯗꯛ ꯀꯔꯤ ꯇꯧꯔ ꯂꯩꯕ꯭ꯔꯥ ꯚꯦꯀꯦꯁꯟꯁꯦ ꯗꯦꯠ ꯀꯌꯥꯐꯧ ꯄꯤꯕ꯭ꯔꯥ꯫
ꯈꯪꯗꯦꯅꯦ ꯚꯦꯀꯦꯁꯟ ꯑꯩ ꯀꯣꯂꯦꯖ ꯇꯣꯛꯈ꯭ꯔꯦꯗ꯫
ꯀꯔꯤꯒꯤ ꯇꯣꯛꯄ꯭ꯔꫭ꯫ ꯗꯤ ꯑꯦꯝ ꯅꯣꯏ ꯀꯔꯤꯒꯦ ꯗꯤ ꯑꯦꯝ ꯀꯔꯤꯒꯤ ꯅꯣꯏ ꯗꯤ ꯑꯦꯝ ꯀꯥꯎ ꯍꯥꯏꯕ꯭ꯔꫭ꯫
ꯈꯪꯗꯦꯅꯦ ꯑꯗꯨꯝ ꯀꯥꯕꯅꯤꯅ
ꯑꯁ ꯌꯥꯗꯦ-ꯌꯥꯗꯦ꯫
ꯈꯔ ꯐꯥꯒꯗ꯭ꯔꯥ ꯍꯥꯏꯅꯗꯤ ꯀꯥꯕꯅꯤ꯫
ꯀꯔꯤ ꯐꯥꯕ ꯃꯃꯤꯡ ꯈꯛꯇꯅꯦ ꯃꯅꯨꯡꯗꯗꯤ ꯌꯥꯗꯦ꯫
ꯌꯥꯗꯦ-ꯌꯥꯗꯦ꯫
ꯃꯤꯡꯒꯣꯗ ꯃꯤꯡꯉꯣꯗꯥ ꯇꯤꯟ ꯆꯥꯕꯒꯨꯝꯕꯅꯦ ꯑꯩꯈꯣꯏ ꯀꯣꯂꯦꯖꯁꯦ ꯃꯄꯥꯟꯗꯗꯤ ꯃꯤꯅꯗꯤ ꯍꯥꯏ ꯍꯥꯏ ꯍꯥꯏ ꯑꯗꯨꯃꯛꯇꯤ ꯍꯥꯏꯒꯅꯨ ꯀꯔꯤꯒꯤꯔꯥ
ꯆꯨꯝꯗ꯭ꯔꯣ ꯑꯩꯅꯥ ꯍꯥꯏꯅ ꯍꯥꯏꯕꯗꯣ ꯂꯩꯁꯥꯕꯤ ꯊꯃꯣꯏꯒꯨꯝꯕꯅꯤ
ꯌꯥꯔꯦ ꯂꯩꯁꯥꯕꯤ ꯂꯣꯏꯅ ꯑꯗꯨꯝ ꯇꯧꯗꯦ ꯅꯪ ꯅꯪ ꯅꯥꯟ ꯅꯣꯏꯅ ꯀꯣꯏꯕ ꯅꯨꯄꯤ ꯀꯇꯟ ꯄꯥꯠꯇ꯭ꯔꯒ ꯀꯔꯤ ꯂꯣꯏꯅ ꯑꯩꯈꯣꯏꯗꯤ ꯇꯧꯖꯗꯦ ꯎꯝ ꯈꯣꯏꯗꯤ ꯇꯧꯖꯗꯦ ꯈꯣꯏꯗꯤ ꯇꯧꯖꯗꯦ
ꯅꯣꯏꯗꯤ ꯑꯦꯠ ꯐꯥꯎ ꯀꯥꯔꯣ
ꯍꯥꯥ ꯅꯣ ꯁꯤꯛꯁ ꯐꯥꯎ ꯈꯥꯛꯇꯅꯦ ꯀꯗꯥꯏꯋꯥꯏꯗꯒꯤ ꯑꯦꯠ ꯀꯥꯅꯤꯡꯗꯦ ꯀꯩꯗꯧꯉꯥꯏꯗꯒꯤ ꯗꯤ ꯑꯦꯝꯁꯦ ꯊꯥꯗꯣꯛꯔꯒ ꯆꯠꯀꯦꯔꯥ ꯈꯟꯕꯗꯥ ꯀꯥꯕꯗꯤ ꯌꯥꯏ ꯑꯩꯈꯣꯏꯅ ꯁꯤꯛꯁ ꯊ꯭ꯔꯤ ꯏꯔꯁꯇꯒꯤ ꯑꯗꯨ ꯇꯣꯛꯄ ꯐꯣꯔ ꯌꯁ ꯇꯝꯅꯤꯡꯗꯦ ꯆꯍꯤ ꯃꯥꯡꯉꯦ ꯑꯗꯨꯅꯦ ꯆꯍꯤ ꯃꯥꯡꯉꯦꯕ ꯃꯤꯗꯥꯏꯝꯁꯨ ꯁꯨꯔ ꯑꯣꯏꯗꯦ
ꯥꯄꯥꯟꯈꯣꯗꯥ ꯅꯪꯗꯤ ꯀꯅꯥꯗ꯭ꯔꯦ
ꯅꯨꯄꯥ ꯂꯩꯇꯕꯒꯅꯤꯅꯦ ꯅꯨꯄꯥ ꯂꯩꯔꯗꯤ ꯌꯨꯝ ꯄꯥꯡꯒꯦ ꯈꯟꯕꯅꯤꯅꯦ ꯑꯩꯁꯦ
ꯅꯃꯥꯟꯅꯕꯤꯗꯨ ꯅꯨꯄꯥ ꯌꯥꯝ ꯈꯪꯅꯕꯅꯦ ꯍꯥꯏꯌꯦ ꯍꯪꯉꯨ
ꯃꯥꯁꯨ ꯑꯃ ꯈꯛꯇꯃꯤꯍꯦ ꯌꯥ ꯑꯔꯗꯤ ꯑꯦꯖꯁ ꯇꯧ ꯌꯥ ꯍꯦꯛ ꯑꯗꯣ ꯍꯥꯏꯗꯣꯛ
ꯏꯁꯁ ꯁꯇꯦꯇꯁ ꯇ ꯎꯏꯌꯦ ꯗ
ꯍꯥꯏ ꯎꯔꯣ ꯍꯦ
ꯎꯕꯅꯦ ꯅꯪꯉꯣꯟꯗ ꯍꯥꯏꯠ ꯊꯝꯕꯩꯅꯦ
ꯃꯥ ꯊꯥꯒꯠꯇꯦ ꯅꯪ ꯅꯪ ꯅꯪꯒꯤ ꯁꯥꯏꯒꯤ ꯅꯪ ꯅꯪ ꯅꯣꯏꯒꯤ ꯁꯥꯏꯒꯤ ꯏꯁꯇꯦꯇꯁ ꯊꯥꯒꯠꯄ꯭ꯔꯥ ꯍꯋꯥꯅꯤ ꯅꯪ ꯁꯥꯏ ꯄꯤꯛꯆꯔ ꯁꯇꯇꯨꯁ ꯊꯥꯔꯛꯑꯦ ꯊꯥꯒꯠꯂꯛꯏ ꯍꯥꯏꯌꯦ ꯅ ꯅꯊꯣꯏꯂꯣꯏꯅ ꯅꯪꯅ ꯑꯩꯕꯨ ꯍꯥꯏꯠ ꯊꯝꯕꯒꯤꯅꯤ ꯍꯥꯏ ꯅꯪꯒꯤ ꯅꯨꯄꯥ ꯌꯥꯝꯃꯤ ꯍꯥꯏ
ꯌꯥꯝ ꯀꯣꯏꯕꯅꯦ ꯑꯗꯨ ꯗꯣ ꯇꯨꯃꯤꯟ ꯇꯨꯃꯤꯟꯅꯀꯣ ꯑꯣ
ꯍꯣꯏ ꯃꯥꯗꯤ ꯇꯨꯃꯤꯟ ꯇꯨꯃꯤꯟꯅ ꯑꯅꯤ ꯑꯍꯨꯝ ꯑꯅꯤ ꯑꯍꯨꯝ ꯀꯣꯏꯕꯅꯦ ꯑꯩꯁꯨ ꯈꯪꯈ꯭ꯔꯦꯕ ꯍꯣꯏ ꯒꯣꯜ ꯗꯤꯒꯔ ꯐꯥꯎ ꯅꯠꯇ꯭ꯔꯦ ꯗꯥꯏꯃꯟ ꯗꯤꯒꯔ ꯐꯥꯎ ꯇꯧꯔꯕꯅꯦ ꯍꯟꯗꯛꯁꯦ ꯃꯥ
ꯌꯥꯕꯅꯦ ꯑꯗꯨꯁꯨ ꯁꯥꯊꯤꯕꯗꯤꯀꯣ
ꯗꯨꯅꯦ ꯃꯇꯝꯅ ꯄꯨꯔꯛꯄ ꯍꯥꯏꯕꯅꯤꯅ ꯑꯗꯨꯅꯦ ꯑꯁꯤꯒꯤꯁꯦ ꯂꯥꯎꯠ ꯏꯁꯄꯤꯀꯔ ꯊꯥꯕ ꯌꯥꯔꯗꯤ ꯌꯥꯝ ꯅꯨꯡꯉꯥꯏꯒꯅꯤꯀꯣ ꯈꯨꯟꯗ ꯂꯥꯏꯕꯗꯤ ꯅ ꯌꯥꯝ ꯅꯨꯡꯉꯥꯏꯔꯝꯒꯅꯤꯀꯣ ꯈꯨꯟꯗ ꯂꯥꯏꯕꯅꯦ ꯃꯗꯣ ꯈꯨꯟꯗ ꯂꯩ ꯍꯥꯏꯅ ꯅꯪ ꯁꯤꯗ ꯂꯩꯕ꯭ꯔꯥ ꯈꯨꯟꯗ ꯂꯩꯕ꯭ꯔꯥ ꯅꯆꯤꯟ ꯊꯤꯌꯦꯅ ꯅꯪ
ꯏꯝꯐꯥꯜ ꯂꯩꯗ ꯐꯥꯒꯤ ꯇꯧꯕꯅꯦ
ꯎ ꯅ ꯅꯆꯦꯗꯕꯨ ꯑꯗꯨꯃꯥꯏ ꯆꯤꯟ ꯊꯤꯕꯥ ꯍꯧꯅꯕ꯭ꯔꯣ
ꯊꯤ ꯀꯥꯏꯅ ꯆꯠꯂꯣꯍꯦ
ꯑꯂꯥꯏ ꯅꯪ ꯑꯩ ꯆꯍꯤ ꯀꯌꯥ ꯊꯣꯛꯈ꯭ꯔꯕ꯭ꯔꯥ ꯇꯨꯝꯕ
ꯈꯪꯗꯔꯁꯨ ꯌꯥꯔꯦ
ꯂꯩ ꯑꯩꯕꯨ ꯎꯕꯗꯩ ꯑꯉꯥꯡ ꯃꯥꯟꯕꯩꯅꯦ
ꯃꯥꯟꯗꯦꯍꯦ ꯃꯥꯥꯟꯂꯦ ꯍꯅꯨꯕꯤ ꯃꯥꯜꯂꯦ
ꯅꯆꯦꯅꯦ ꯑꯩꯈꯣꯏꯁꯦ ꯁꯔꯤꯒꯤ
ꯎꯝ꯫
ꯁꯔꯤꯒꯤ ꯂꯝꯕꯤꯗ ꯈꯣꯡ ꯊꯥꯡꯕ ꯍꯧꯈ꯭ꯔꯕꯅꯦ꯫
ꯀꯦ
ꯕꯦꯡꯁꯨ ꯂꯥꯛꯇꯦ ꯍꯦ ꯆꯠꯂꯒꯦ ꯍꯥꯏ ꯆꯠꯅꯤꯡꯗꯦ꯫
ꯆꯂꯣ ꯆꯂꯣ ꯆꯂꯣ꯫
ꯑꯩ ꯏꯟꯁꯥꯡꯗꯣ ꯆꯥꯅꯤꯡꯟꯗꯦꯕ ꯆꯠꯄ ꯍꯥꯎꯝ‌‌ ꯋꯦꯕ꯫ ꯆꯍꯤꯅ ꯌꯥꯗꯦꯕ ꯑ ꯑꯉꯥꯡ ꯑꯣꯏꯅꯤꯡꯉꯤꯅ
ꯏꯁ ꯑꯍꯟ ꯑꯣꯏꯔꯤꯃꯨꯛ ꯍꯥꯏ ꯑꯉꯥꯡ ꯑꯣꯏꯔꯤꯃꯨꯛ ꯍꯥꯏ ꯂꯨꯔꯦꯗꯥ
ꯍꯣꯏ ꯆꯍꯤꯗꯤ ꯑꯍꯟ ꯑꯣꯏꯈ꯭ꯔꯦ꯫
ꯀꯔꯤꯒ ꯑꯉꯥꯡ ꯑꯣꯏꯕ꯭ꯔꯥ ꯑꯗꯨꯗꯤ꯫
ꯍꯥꯏꯕꯗ ꯑꯉꯥꯡ ꯑꯣꯏꯔꯗꯤ ꯑꯦꯅꯤꯊꯤꯡ ꯑꯦꯅꯤ ꯔꯥꯞ ꯇꯧꯕ ꯌꯥꯏꯅ꯫ ꯑꯍꯥꯟ ꯑꯣꯏꯔꯗꯤ ꯔꯁꯄꯣꯟꯁꯤꯕꯤꯂꯤꯇꯤ ꯂꯩꯌꯦꯅ꯫
ꯂꯩꯇꯦꯗ꯫
ꯂꯩ ꯍꯦ꯫
ꯂꯩꯇꯦꯍꯦ
ꯀꯔꯤꯒꯤ ꯂꯩꯇꯕꯥ ꯑꯍꯟ ꯑꯣꯏꯔꯒ ꯔꯦ ꯂꯩꯇ꯭ꯔꯗꯤ꯫ ꯂꯩ꯫ ꯑꯍꯥꯟ ꯑꯣꯏꯔꯗꯤ ꯏꯃꯥ ꯏꯄꯥꯒꯤꯁꯨ ꯈꯔ ꯄꯨꯕ ꯍꯧꯒꯅꯤꯅ꯫